ꯍꯣ ꯏꯆꯟ
ꯎꯝ
ꯇꯕꯔꯥ ꯏꯆꯟꯅꯨꯄꯤ
ꯇꯥꯏ ꯇꯥꯏ
ꯏꯆꯟ ꯅꯨꯄꯤꯕꯨ ꯌꯨꯝꯗ ꯀꯃꯥꯏ ꯀꯃꯥꯏꯅ ꯂꯩꯔꯤꯒꯦꯅꯦ ꯏꯃꯥ ꯄꯥꯕꯨꯡ ꯗꯨꯀꯥꯟ ꯀꯃꯥꯏꯅ ꯂꯩꯔꯤꯒꯦ ꯁꯦꯕꯥ ꯅꯨꯡꯕꯥ ꯈꯔ ꯇꯧꯕ꯭ꯔꯥ ꯀꯃꯥꯏꯅ ꯇꯧꯒꯦ
ꯇꯧꯔꯤ ꯇꯧꯔꯤ ꯃꯈꯣꯏꯒꯤ ꯋꯥꯠꯇꯅ ꯐꯖꯅ ꯇꯧꯋꯤ
ꯋꯥꯔꯤ ꯁꯦꯕꯥ ꯅꯨꯡꯕꯥ ꯐꯖꯅ ꯇꯧꯗꯕ꯭ꯔꯥ ꯄꯥꯕꯨꯡ ꯃ ꯑꯗꯨ ꯃꯁꯥ ꯁꯣꯟꯊꯩ ꯍꯥꯏꯗꯨ ꯀꯃꯥꯏ ꯀꯃꯥꯏꯅ ꯇꯧꯔꯒꯦ ꯍꯟꯗꯛꯄꯨ
ꯗꯣꯛꯇꯔ ꯆꯠꯊꯣꯛꯎꯔꯦ ꯗꯣꯛꯇꯔꯅ ꯍꯤꯗꯥꯛ ꯂꯥꯡꯊꯛ ꯊꯥꯔꯛꯑꯦ ꯑꯗꯩ ꯐꯈ꯭ꯔꯦ
ꯎꯝ ꯀꯔꯤ ꯑꯣꯏꯅ ꯇꯧꯔꯝꯃꯒꯦꯅꯦ ꯑꯩꯗꯤ ꯅꯍꯥꯟꯗꯩ ꯁꯣꯝꯗ ꯊꯕꯛ ꯈꯔ ꯆꯤꯜꯂꯦ ꯋꯥꯔꯤꯁꯤ ꯐꯖꯅ ꯍꯥꯏꯕ ꯁꯥꯟꯅꯕꯗꯤ ꯉꯝꯗ꯭ꯔꯕ ꯀꯔꯤ ꯅꯥꯔꯝꯃꯤꯅꯣ ꯀꯔꯤ ꯇꯧꯔꯝꯃꯤꯅꯣ ꯍꯟꯗꯛꯁꯤꯕꯣ
ꯎꯝ ꯕꯤꯄꯤ ꯈꯔ ꯋꯥꯡꯈꯠꯄꯖꯥ ꯑꯍꯟꯂꯩꯅꯅꯦ
ꯎꯝ ꯕꯤꯄꯤ ꯋꯥꯡꯉꯦ ꯀꯔꯤꯀꯔꯤ ꯇꯧꯔ ꯀꯩꯀꯩ ꯑꯗꯨꯗꯤ ꯑꯆꯝꯕ ꯀꯩꯀꯩ ꯀꯩ ꯀꯩ ꯕꯤꯄꯤ ꯐꯅꯕ ꯆꯝꯕ ꯀꯔꯤ ꯀꯔꯥꯡ ꯏꯟꯥꯡ ꯅꯥꯄꯤ ꯃꯅꯥ ꯃꯁꯤꯡ ꯍꯤꯗꯥꯛ ꯂꯥꯡꯊꯛ
ꯎꯝ
ꯄꯤꯖꯗꯕ꯭ꯔꯣ
ꯄꯤꯖꯔꯤꯅꯤ ꯗꯣꯛꯇꯔ ꯍꯤꯗꯥꯛꯁꯨ ꯄꯤꯖꯔꯦ ꯃꯅꯥ ꯃꯁꯤꯡ ꯅꯄꯥꯛꯄꯤ ꯅꯨꯡꯇꯥꯛꯄꯤ ꯐꯣꯛꯄꯥꯏ ꯅꯨꯡꯕꯥꯥꯏ ꯄꯤꯖꯔꯤ ꯃꯁꯥ ꯈꯔ ꯅꯨꯡꯉꯥꯏꯔꯒꯑ
ꯑꯗꯨꯅꯤꯅꯦ ꯅꯪꯅ ꯈꯔ ꯌꯨꯝꯗ ꯂꯩꯕꯅꯤꯅ ꯈꯔ ꯊꯕꯛ ꯇꯧ ꯇꯥꯔꯦꯅ
ꯎꯝ ꯎꯝ
ꯄꯥꯕꯨꯡ ꯏꯃꯥ ꯄꯥꯕꯨꯡ ꯍꯥꯏꯁꯤ ꯂꯨꯅ ꯐꯖꯅ ꯊꯝꯗ ꯌꯥꯗꯕꯅꯤꯅ
ꯎꯝ
ꯀꯔꯤ ꯀꯔꯤ ꯉꯁꯤꯗꯤ ꯀꯔꯤ ꯀꯔꯤ ꯃꯊꯦꯜ ꯊꯣꯉ ꯄꯤꯖꯕꯤꯈ꯭ꯔꯦ ꯀꯃꯥꯏꯅ ꯇꯧꯒꯔꯦ
ꯎꯝ ꯀꯥꯡ ꯀꯥꯡꯁꯣꯏ ꯑꯣꯏꯅ ꯊꯣꯡꯉ ꯄꯤꯖꯁꯤꯟꯕ꯭ꯔ ꯃꯁꯥ ꯐꯅꯕꯅ
ꯀꯔꯤ ꯀꯥꯡꯁꯣꯏ ꯊꯣꯡꯕꯤꯔꯤꯕ
ꯋꯦꯟꯗꯤꯌꯦꯝ ꯀꯥꯡꯁꯣꯏ
ꯎꯝ ꯌꯦꯟꯗꯤꯟ ꯀꯥꯟ ꯁꯣꯏ
ꯎꯝ
ꯉꯥ ꯑꯀꯪꯕꯒ ꯑꯗꯒꯤ ꯀꯔꯤ ꯀꯔꯥꯡ ꯈꯔ ꯑꯇꯣꯞꯄ ꯈꯔ ꯊꯥꯛꯇꯕ ꯑꯂꯨ ꯅꯨꯡꯗꯣ
ꯍꯥꯞꯄꯤ ꯍꯥꯞꯄꯤ ꯂꯣꯏ ꯁꯨꯨꯔꯒ ꯃꯌꯥꯟ ꯁꯨꯅꯕ ꯂꯣꯏ ꯍꯥꯞꯄꯤ
ꯏꯃꯥ ꯄꯕꯨꯗꯣ ꯆꯥ ꯌꯥꯅꯕ ꯈꯔꯥꯁꯤꯜꯂꯣ ꯅꯪꯒꯤ ꯁꯝꯖꯤꯟꯕꯤꯅꯤꯅ ꯉꯍꯥ ꯅꯣꯡ ꯍꯥꯞꯇꯕꯤ ꯀꯣꯛ ꯊꯣꯡꯖꯤꯟꯕꯤꯗꯨ ꯇꯧꯕꯅꯩ
ꯎꯝ ꯑꯅꯥꯕꯅ ꯆꯥꯕꯗ ꯁꯝꯖꯜꯂꯒ ꯊꯣꯡꯗꯦ ꯑꯩ
ꯎꯝ ꯅ ꯀꯥꯗ ꯇꯟꯕꯅ ꯅꯪꯒꯤ ꯅꯍꯥ ꯋꯥꯏꯁ ꯁꯠ-ꯁꯠ ꯊꯣꯡꯡꯂ ꯊꯣꯡꯕ ꯂꯣꯏꯔꯦ ꯍꯥꯏ ꯇꯧꯔꯒ ꯆꯝꯐꯨꯠꯀꯤ ꯇꯥꯏꯞ ꯄꯨꯊꯣꯛꯄꯤꯗꯣ ꯑꯗꯨ ꯇꯧꯔꯝꯃꯗꯤ ꯊꯣꯛꯑꯦ ꯏꯃꯥ ꯄꯥꯕꯨꯡꯅ ꯃꯥ ꯑꯗꯨꯝ
ꯍꯣꯏ ꯂꯥꯛꯑ ꯊꯣꯡꯕꯤꯔꯨ ꯂꯥꯑꯣ ꯑꯗꯨ ꯄꯤꯖꯕꯤꯔꯨ ꯂꯥꯑꯣ
ꯎꯝ ꯅꯣꯏ ꯅꯣꯏꯗꯥꯏ ꯑꯩꯥ ꯑꯥꯁꯤꯗꯩ ꯑꯔꯥꯞꯄ ꯂꯝꯁꯤꯗ ꯂꯥꯛꯑ ꯑꯃꯨꯛ ꯊꯣꯡꯉ꯭ꯔꯣ ꯍꯥꯏꯔꯣ ꯆꯥꯛ
ꯎꯝ ꯂꯥꯎ ꯂꯥꯎ ꯑꯗꯥꯏꯗ ꯄꯦ ꯄꯦ ꯉꯥꯡꯉ ꯂꯩꯗꯧ ꯁꯔꯨꯛ ꯂꯥꯎ ꯊꯣꯡꯉꯒ ꯄꯤꯖꯎ ꯂꯥꯎ ꯅꯪ
ꯏꯆꯟ ꯂꯩꯕꯩ ꯅꯕꯨꯡꯅ ꯁꯣꯝꯗ ꯊꯕꯛ ꯏꯪꯈꯥꯡ ꯇꯧꯔꯒ ꯂꯩ ꯉꯝꯃꯤꯝꯅꯤ
ꯎꯝ ꯎꯝ
ꯌꯦꯡꯒꯦ ꯏꯆꯟꯕꯨ ꯌꯥꯝ ꯏꯃꯥ ꯄꯥꯎꯪꯒꯤ ꯁꯦꯕꯥ ꯇꯧꯕ ꯌꯥꯝ ꯋꯥꯔꯕꯣ ꯍꯥꯏꯁꯦ
ꯎꯝ ꯋꯥꯔ ꯍꯦꯌꯦꯡ ꯊꯤꯖꯤꯜꯂꯁꯤ
ꯀꯩ ꯇꯧꯔ ꯏꯁ ꯌꯥꯗꯦꯅ ꯅꯨꯄꯤꯗꯨꯅ ꯍꯦꯟꯅ ꯂꯩꯇ꯭ꯔꯤꯀꯣ ꯏꯕꯦꯝꯃ
ꯑꯩ ꯊꯤꯕꯤꯔꯛꯑꯣꯔꯥ
ꯎꯝ ꯅꯣꯏ ꯅꯃꯥꯟꯅꯕꯤ
ꯃꯁꯛ ꯐꯖꯕ ꯃꯁꯛ ꯐꯖ ꯐꯖꯕ ꯌꯥꯝ ꯌꯥꯎ
ꯌꯥ ꯈꯥꯛꯄꯤ
ꯃꯆꯤꯟ ꯈꯥꯛꯄꯤ ꯑꯗꯨꯒꯝꯕꯩꯗ ꯇꯜꯂꯤꯍꯦ ꯑꯩꯗꯤ
ꯅꯪ ꯀꯌꯥꯝ ꯐꯖꯗꯅ ꯅꯉꯣꯟꯗꯒꯤꯗꯤ ꯂꯣꯏꯝ ꯍꯦꯜꯂꯦ
ꯏꯁ ꯅꯍꯥꯟ ꯅꯣꯡ ꯑꯃꯈꯛ ꯎꯕꯗꯨꯗꯤ ꯃꯌꯥꯗꯨ ꯈꯔ ꯁꯤꯈꯥꯛ ꯈꯥꯛꯄ ꯀꯩꯅꯣꯝ ꯇꯧꯏꯅꯦ
ꯎꯝ ꯇꯥꯥꯟ ꯆꯥꯅ ꯍꯧꯗꯕꯩꯅꯤ
ꯎꯝ ꯃꯌꯥꯁꯤꯒ ꯀꯥꯛꯄꯤꯗꯤ ꯁꯨꯄꯔ ꯅꯈꯥꯒ ꯒꯩ ꯑꯣꯏꯒꯤ ꯁꯨꯄꯔꯅꯈꯥ ꯃꯥꯟꯕꯤ ꯈꯔ ꯇꯜꯂꯦ ꯅꯣꯏ ꯅꯃꯥꯟꯕꯤꯃꯈꯩꯗꯣ ꯑꯩ ꯄꯥꯝꯖꯗꯦ
ꯅꯪ ꯀꯌꯥꯝ ꯐꯖꯗꯅ
ꯎꯝ ꯑꯩꯕꯨꯗꯤ ꯐꯖꯕ ꯐꯖꯗꯕ ꯅꯨꯄꯥꯅꯤꯗꯅ
ꯎꯝ
ꯃꯥꯏ ꯃꯥꯏ ꯊꯣꯛꯄ ꯃꯤ ꯅꯨꯄꯤ ꯃꯌꯥꯝꯅ ꯄꯥꯝꯃꯤ ꯄꯥꯝꯃꯤ ꯍꯥꯏ ꯑꯩꯅ ꯌꯥꯕꯤꯗꯕꯩ ꯋꯥꯅꯤ
ꯎꯝ ꯊꯤꯒꯦꯔꯥ ꯐꯖꯒꯦꯔꯥ ꯐꯕꯗꯨꯅꯦ ꯃꯔꯨꯗꯤ ꯅꯪ ꯍꯌꯦꯡꯋꯥꯏ ꯅꯪ ꯅꯨꯄꯤꯗꯣ ꯐꯠꯇ꯭ꯔꯗꯤ ꯀꯃꯥꯏꯅ ꯇꯧꯗꯣꯏꯅꯣ ꯃꯁꯛ ꯃꯌꯥꯝ ꯐꯖꯔꯦ
ꯐꯅꯤ ꯐꯅꯤ ꯐꯕ ꯑꯃ ꯈꯜꯂꯒ ꯀꯃꯥꯏ ꯀꯃꯥꯏ ꯇꯧꯕꯅꯣ ꯐꯖꯅ ꯈꯪꯗꯣꯛ ꯂꯧꯗꯣꯏꯅꯤ ꯀꯩꯅꯣꯅꯦ ꯍꯌꯦꯡꯋꯥꯏ ꯅꯪꯅ ꯅꯪ ꯁꯨ ꯑꯣꯠꯄꯤꯔꯣ ꯏꯃꯥ ꯄꯥꯎꯁꯨ ꯑꯣꯠꯄꯤꯔ ꯅꯪ ꯅꯨꯡꯉꯥꯏꯗꯣꯏꯔꯣ
ꯎꯝ ꯑꯩꯉꯣꯟꯗꯗꯤ ꯑꯣꯏ ꯉꯝꯗꯧ ꯅꯠꯇꯦ
ꯎꯝ ꯍ
ꯄꯥꯏꯊꯦꯛꯅꯔꯛꯀꯗꯣꯏꯅꯤ
ꯎꯝ ꯅꯪꯒ ꯄꯥꯏꯊꯦꯛꯅꯔꯒꯦ ꯍꯥꯏꯔꯤꯔꯕ
ꯎꯝ
ꯀꯤꯌꯨ ꯀꯤꯔꯦ ꯍꯌꯦꯡꯋꯥꯏ ꯈꯔ ꯐꯥꯎꯕ ꯅꯨꯄꯤꯒ ꯂꯧꯔꯒ ꯅꯣꯏꯅꯤ ꯑꯃꯨꯛ ꯅꯁꯝ ꯐꯣꯏꯅꯈꯠꯂꯛꯇꯅ ꯑꯃꯨꯛ
ꯑꯗꯨꯅꯦ ꯑꯗꯨ ꯑꯗꯨꯏꯅꯤ ꯑꯩꯅ ꯑꯩꯅ ꯑꯈꯪꯕ ꯈꯨꯠ ꯁꯥꯥꯅ ꯋꯥꯔꯒ ꯌꯥꯊꯣꯛꯄ ꯑꯃ ꯊꯤꯔꯒ ꯑꯩ ꯍꯥꯏꯊꯣꯛ
ꯎꯝ
ꯎꯝ
ꯍꯣꯏ ꯏꯅꯝꯃ ꯏꯅꯝꯃ
ꯀꯩ ꯇꯧ ꯏꯅꯝꯃ ꯏꯅꯝꯃ ꯍꯥꯏꯔ ꯅꯪꯅ ꯑꯗꯨꯝ ꯍꯥꯏꯕ ꯏꯜꯂꯒꯦ ꯍꯥꯏꯔꯕ
ꯎꯝ
ꯎꯝ
ꯏꯅꯝꯃꯗ ꯄꯪ ꯀꯧꯗ ꯀꯧꯔꯂꯣꯏꯔꯦ
ꯃꯁꯛꯇꯨꯒ ꯃꯁꯤ ꯑꯉꯥꯡꯁꯦ
ꯏꯃꯥ ꯄꯥꯕꯨꯡꯗꯤ ꯄꯣꯊꯥꯈ꯭ꯔꯕ ꯀꯃꯥꯏꯅ ꯇꯧꯈꯒ꯭ꯔꯦ
ꯆꯥꯛꯇꯣꯛꯑꯒ ꯐꯃꯨꯡ ꯆꯪꯅꯈ꯭ꯔꯕꯅꯤ
ꯆꯥꯛꯇꯨ ꯆꯥꯛꯇꯨ ꯀꯌꯥꯝ ꯆꯥꯈꯤꯒꯦꯅꯦ
ꯌꯥꯝ ꯆꯥꯗꯦ ꯑꯩꯅ ꯌꯥꯝ ꯄꯤꯖꯔꯗꯤ ꯃꯁꯥꯗꯣꯒ ꯅꯨꯡꯉꯥꯏꯔꯣꯏꯅ ꯌꯥꯝ ꯌꯥꯝ ꯄꯤꯖꯗ꯭ꯔꯦ
ꯑꯦ ꯈꯔ ꯈꯔꯗꯤ ꯄꯤꯖꯧꯍꯦ ꯃꯤ ꯃꯕꯨꯛ ꯊꯟꯗꯅ ꯃꯤ ꯅꯍꯥꯟꯋꯥꯏꯗꯤ ꯃꯕꯨꯛ ꯆꯥꯎꯖꯔꯛꯄꯅꯤ ꯃꯤ ꯌꯥꯝ ꯌꯥꯝ ꯆꯥꯥꯕ ꯄꯥꯝꯖꯕꯅꯤ ꯅꯪ ꯈꯤꯇꯪ ꯈꯤꯇꯪ ꯄꯤꯖꯔꯦ ꯑꯉꯥꯡ ꯑꯅꯤꯃꯛ ꯃꯕꯨꯛ ꯊꯜꯂꯝꯃꯔꯣꯏ
ꯊꯟꯗꯕꯨꯗꯤ ꯄꯤꯖꯩ ꯈꯪꯗꯤ ꯈꯪꯗꯅ ꯌꯥꯝ ꯉꯥꯡꯅꯨ
ꯎꯝ ꯊꯟꯗꯤ ꯊꯜꯂꯤ ꯍꯥꯏꯕ ꯅꯥꯕꯅꯤꯅ ꯌꯥꯝ ꯆꯥꯅꯤꯡꯕꯗꯤ ꯆꯥꯅꯤꯡꯉꯝꯃꯣ ꯑꯗꯨ ꯑꯣꯏꯁꯨ
ꯍꯣꯏ ꯑꯗꯨꯒꯤ ꯁꯦꯝꯃꯒ ꯄꯤꯖꯔꯤꯅꯤ ꯨ ꯊꯨꯅꯥ ꯅꯥꯕ ꯐꯥꯅꯕ
ꯎꯝ ꯅꯨꯡꯊꯤꯟꯒꯨꯝꯕꯗꯨꯁꯨ ꯃꯔꯛ ꯃꯉꯥ ꯍꯥꯏꯗꯤ ꯆꯥꯛꯁꯨ ꯌꯥꯝ ꯆꯥꯗ꯭ꯔꯅꯤꯅ ꯊꯨꯅ ꯂꯥꯝꯅꯤ ꯑꯗꯨꯅꯀꯣ ꯍꯩ ꯃꯍꯤꯒꯨꯝ ꯍꯩ ꯍ ꯗꯇꯠꯇꯁꯨ ꯑꯁꯣꯏ ꯑꯄꯥ ꯁꯥ ꯅꯨꯡ ꯈꯔ ꯁꯨꯝ ꯄꯤꯊꯛꯎ
ꯎꯝ
ꯅꯪꯅ ꯈꯔ ꯃꯁꯥ ꯀꯟꯗꯤ ꯐꯥꯎꯕ ꯇꯧꯕ ꯇꯥꯔꯦ ꯑꯗꯨꯗꯩ ꯅꯪꯅ ꯑꯃꯨꯛ ꯇꯨꯝꯃ ꯂꯩꯔꯣꯏ ꯅꯪꯗꯤ ꯏꯃꯥꯡ ꯃꯁꯥ ꯑꯀꯟꯒ꯭ꯔꯗꯤ ꯊꯕꯛ ꯑꯝꯇ ꯇꯧꯗ꯭ꯔꯤꯕꯅꯤ
ꯎꯝ
ꯑꯗꯨꯅ ꯊꯕꯛ ꯈꯔ ꯏꯃꯥ ꯅꯥꯔ ꯅꯪ ꯈꯔ ꯇꯧꯨꯁꯤꯉꯥꯏ ꯈꯔ ꯇꯧ ꯇꯥꯕꯅꯤ
ꯎꯝ ꯑꯩ ꯀꯩꯝ ꯍꯥꯏꯗꯦ ꯀꯩꯅꯣ ꯑꯗꯨꯅꯕꯨ
ꯍꯣꯏ ꯑꯗꯨꯅꯦ ꯅꯪ ꯈꯔ ꯇꯧ ꯍꯥꯏꯕ ꯄꯩꯁꯥꯅꯨꯡꯁꯥ ꯋꯥꯠꯂꯗꯤ ꯑꯩ ꯍꯥꯏꯔꯛꯑꯣ ꯑꯩ ꯊꯥꯔꯛꯀꯦ ꯀꯣ ꯃꯌꯥꯝꯕꯅꯦ
ꯎꯝ ꯍꯣꯏ
ꯄꯩꯁ ꯅꯨꯡꯁ ꯂꯩꯔꯤꯕꯣ ꯀꯃꯥꯏ ꯇꯧꯕꯅꯣꯅꯦ
ꯂꯩꯔꯤ ꯈꯔ ꯈꯔꯥ ꯌꯥꯝꯌꯥꯝꯅ ꯊꯥꯔꯛꯑꯣ ꯊꯥꯔꯛ
ꯎꯝ ꯎꯝ ꯎꯝ ꯅꯪꯒꯤꯗꯤ ꯊꯥꯔꯛꯏꯉꯩ ꯌꯥꯕꯗꯣ
ꯌꯥꯏ ꯑꯩꯗꯤ ꯊꯥꯔꯛꯏꯉꯩ ꯂꯣꯏ ꯌꯥꯏ ꯍꯥꯞꯆꯜꯂꯤꯒꯩ ꯌꯥꯏ ꯄꯤꯔꯛ ꯏꯒꯩ ꯌꯥꯏ
ꯑꯥ ꯁꯤꯡꯒꯔꯕ ꯑꯉꯥꯡ ꯃꯆꯥꯅꯤ ꯀꯔꯝꯕ ꯂꯥꯢꯅꯕꯨ ꯁꯥꯔꯤꯅꯣ ꯁꯤꯡꯕꯗꯤ ꯂꯣꯢꯔꯦ ꯊꯛꯀ ꯆꯥꯎ
ꯎꯝ ꯅꯪꯒꯤ ꯅꯆꯜꯅꯤꯗꯅ
ꯎꯝ ꯑꯗꯨꯅꯤꯅꯦ ꯍꯣꯏꯅꯦ ꯍꯣꯏꯅꯦ ꯑꯗꯨ ꯅꯨꯡꯊꯤꯟ ꯅꯨꯃꯤꯗꯥꯡ ꯋꯥꯏꯔꯝꯒꯗꯣ ꯋꯥꯛꯀꯤꯡꯒ ꯈꯔ ꯄꯨꯊꯣꯛꯄꯤꯗꯅ ꯈꯔ ꯈꯔ ꯆꯠꯃꯤꯟꯅꯧꯗꯅ ꯅꯪꯒ
ꯍꯣꯏ
ꯅꯨꯡꯊꯤꯟ ꯅꯨꯡꯊꯤꯟꯗꯨ ꯈꯔ ꯈꯔ ꯁꯝꯃ ꯁꯝꯃ ꯈꯔ ꯈꯔ ꯆꯠꯄꯕꯨꯗꯤ ꯉꯝꯃꯝꯃꯅꯤꯗ ꯐꯖꯅ
ꯉꯝꯃꯦ ꯀꯩꯁꯨꯝ ꯇꯧꯗꯦ ꯃꯇꯣꯟꯇ ꯑꯗꯨꯝ ꯆꯠꯆꯕꯅꯤ
ꯑꯗꯨ ꯇꯔ ꯅꯪꯒ ꯈꯔ ꯈꯔ ꯊꯣꯛꯃꯤꯟꯅꯔꯣ ꯑꯗꯨꯒ ꯑꯩꯈꯣꯏ ꯅꯥꯀꯟꯒꯤ ꯂꯩꯀꯣꯜꯗꯨꯗ ꯋꯥꯛꯀꯤꯡ ꯈꯔ ꯆꯠꯃꯤꯟꯅꯧ ꯍꯋꯥ ꯅꯨꯡꯁꯤꯠ ꯈꯔ ꯆꯥꯍꯜꯂꯣ ꯑꯗꯨꯑꯣꯏꯔꯅ ꯒ꯭ꯌꯥꯟ ꯇꯕꯔꯥ ꯑꯩꯁꯦ
ꯇꯥꯏ
ꯎꯝ ꯅꯪꯒꯤ ꯇꯨꯝꯃꯒ ꯂꯩꯊꯣꯛꯑꯒ ꯑꯍꯟ ꯀꯩ ꯇꯧꯏꯗꯨ ꯀꯔꯤ ꯇꯧꯔꯤꯅꯣ ꯈꯪꯗꯕꯤ ꯇꯨꯝꯊꯣꯛꯑ ꯂꯩꯕꯗꯣ ꯑꯗꯨ ꯇꯧꯕ ꯌꯥꯔꯣꯏꯀꯣ
ꯈꯪꯗꯦ ꯑꯩ ꯇꯨꯝꯃꯗꯤ ꯈꯪꯗꯦ
ꯀꯩ ꯇꯨꯝꯕ ꯇꯨꯝꯒ꯭ꯔꯥꯒ ꯄꯨꯡ ꯑꯅꯤ ꯑꯍꯨꯝ ꯇꯨꯝꯁꯤꯜꯂꯒ ꯄꯨꯡꯈꯥꯏ ꯅꯨꯡꯊꯤꯜ ꯆꯨꯞꯄ ꯃ ꯇꯨꯝꯕꯗꯨ ꯑꯗꯨ ꯌꯥꯔꯣꯏ ꯇꯨꯝꯕꯗ ꯉꯥꯛꯇꯪ ꯇꯨꯝꯃꯨ ꯇꯨꯝꯕꯨꯗꯤ ꯇꯨꯝꯗꯕ ꯌꯥꯔꯣꯏꯗ ꯅꯪ ꯁꯦꯕꯥ ꯅꯨꯡꯕꯥ ꯇꯧꯕꯗꯤ ꯋꯥꯔꯝꯅꯤ ꯑꯗꯨꯁꯨ ꯃꯊꯛ ꯈꯔꯥ ꯇꯧꯔꯒ ꯁꯠ ꯍꯧꯒꯠꯂꯒ ꯊꯕꯛ ꯏꯪꯈꯥꯡꯗꯨ ꯇꯧꯒꯗꯕ
ꯎꯝ
ꯑꯉꯥꯡꯅꯤꯅ ꯈꯔ ꯇꯥꯛꯇ꯭ꯔꯗꯤ ꯌꯥꯗꯦ ꯅꯪꯁꯦ ꯍꯦꯛ ꯍꯥꯏꯗꯕꯅꯦ ꯅꯪ ꯊꯣꯛꯄ ꯑꯃ ꯇꯧꯋꯦꯕ
ꯎꯝ ꯍꯨꯝ
ꯀꯔꯤꯅꯣ ꯍꯨꯡ ꯍꯥꯠ ꯇꯣꯏꯗꯨꯅ ꯃꯨꯛ
ꯀꯩ ꯅꯣ ꯊ
ꯎꯝ
ꯇꯨꯝꯕꯨ ꯇꯨꯝꯅꯤꯡ ꯉꯛꯑꯦꯗ
ꯑꯩꯁꯨ ꯊꯣꯛꯂꯛꯒ ꯈꯔ ꯂꯩꯔꯒ
ꯎꯝ
ꯇꯥꯗꯔꯣ ꯍꯥꯏꯁꯦ
ꯀꯝ ꯀꯥꯟꯗ
ꯃꯊꯪ ꯊꯥꯗ ꯊꯣꯛꯂꯛꯑꯗꯝꯅꯦ ꯃꯊꯪ ꯊꯥꯗ ꯁꯨꯇꯤ ꯐꯪꯉꯦ
ꯎꯝ
ꯑꯗꯨ ꯑꯗꯨꯗ ꯑꯃꯨꯛ ꯏꯆꯤꯟ ꯏꯅꯥꯎ ꯂꯥꯡꯃꯤꯅꯔ ꯀꯣꯏ ꯆꯠꯇꯅ ꯇꯧꯔꯗꯧꯅꯦ ꯅꯪ ꯆꯠꯅꯤꯡ ꯆꯠꯅꯤꯡ ꯃꯐꯝ ꯄꯨꯕꯤꯗꯣꯏꯅꯦ
ꯍꯣꯏ ꯅꯨꯄꯤꯁꯨ ꯊꯤꯍꯧꯔꯁꯤ ꯑꯗꯨꯗ
ꯎꯝ ꯒꯌꯥꯟ ꯇꯥꯟ ꯇꯥꯟ ꯂꯩꯔꯝꯃꯨ
ꯑꯔꯤꯕ ꯑꯣꯏꯅ ꯂꯩꯗꯅꯕ
ꯀꯔꯤ ꯑꯔꯤꯕ ꯑꯣꯏꯅ ꯀꯩꯗꯧꯕ
ꯑꯔꯤꯕ ꯑꯣꯏꯗꯅꯕ ꯈꯨꯃꯨꯗꯨꯣ ꯁꯥꯡꯗꯅꯕ ꯅꯨꯄꯤ ꯊꯤꯍꯧꯔꯁꯦ ꯍꯥꯏꯕ
ꯎꯝ ꯑꯩꯗꯤ ꯏꯃꯥ ꯄꯥꯕꯨꯡ ꯌꯨꯝ ꯀꯩꯁꯤ ꯅꯣꯏꯃ ꯅꯪꯁꯨ ꯊꯕꯛ ꯏꯪꯈꯥꯡ ꯑꯃ ꯀꯩꯀꯥ ꯃꯇꯤꯛ ꯆꯥꯕ ꯑꯃ ꯇꯧꯍꯜꯂ ꯊꯤꯒꯦ ꯇꯧꯕ ꯍꯌꯦꯡꯋꯥꯏ ꯀꯅꯥ ꯈꯪꯅꯤ ꯅꯨꯄꯤꯊꯤꯔꯨꯔꯒ ꯅꯣꯏ ꯅꯇꯩꯃꯗꯨꯅ ꯉꯝꯈꯔ ꯅꯪ ꯆꯥꯛꯑꯣꯏꯗꯔꯣ
ꯎꯝ
ꯍꯥꯥ ꯇꯥꯗ꯭ꯔꯣ ꯍꯥꯏꯁꯦ
ꯀꯩ ꯍꯥꯏꯕꯅꯣ
ꯍꯌꯦꯡꯋꯥꯏ ꯅꯨꯄꯤ ꯊꯤ ꯅꯣꯏ ꯅꯣꯏ ꯃꯈꯩꯁꯤ ꯁꯦꯝꯕ ꯂꯣꯏꯔꯒ ꯐꯖꯅ ꯇꯞꯅꯅ ꯊꯤꯒꯦꯇꯧꯏꯅꯦ ꯅꯣꯏꯒꯁꯤ ꯃꯇꯤꯛ ꯆꯥꯕ ꯃꯤ ꯑꯃ ꯑꯣꯏꯔꯒ ꯃꯐꯝ ꯆꯥꯅ ꯆꯥꯅ ꯂꯩꯒ ꯃꯇꯨꯡꯗ ꯊꯤꯒꯦ ꯈꯜꯂꯤꯕ ꯅꯌꯥꯝꯕꯗꯤ
ꯁꯔꯤꯃꯥꯏ ꯑꯣꯏꯖꯔꯅꯤ
ꯅꯣꯏ ꯀꯩꯁꯨ ꯀꯥꯏꯗꯦ ꯀꯩꯅꯣ ꯁꯔꯤ ꯑꯣꯏꯕꯕꯨ ꯎꯝ ꯅꯣꯏ ꯃꯈꯩ ꯊꯕꯛ ꯃꯇꯤꯛ ꯆꯥꯔ ꯑꯣꯏꯒꯔꯗꯤ ꯐꯔꯦꯗꯅ ꯑꯗꯨꯒꯤ ꯋꯥꯅꯤ
ꯇꯜꯂꯦ
ꯑꯗꯨ ꯑꯣꯏ ꯇꯥꯔꯗꯤ ꯑꯩꯅ ꯑꯃꯨꯛ ꯌꯨꯝ ꯀꯩ ꯐꯖꯅ ꯂꯩꯍꯧ ꯌꯥꯔꯦ ꯑꯗ ꯑꯗꯨꯒꯤ ꯋꯥꯅꯤꯗ ꯏꯕꯦꯝꯃ ꯅꯌꯥꯝ ꯅꯕꯨꯡꯅ ꯈꯜꯂꯤꯁꯦ
ꯎꯝ ꯀꯩ ꯅꯅꯝꯃ ꯌꯥꯝ ꯊꯨꯅ ꯄꯥꯝꯕ ꯉꯝꯅꯕ
ꯄꯥꯝ
ꯑꯩ ꯈꯔ ꯄꯣꯊꯥꯅꯤꯡꯏ
ꯎꯝ ꯍꯣ ꯍꯣꯏ ꯍꯣꯏ ꯐꯔꯦ ꯐꯔꯦ ꯑꯩꯁꯣꯝꯗ ꯊꯕꯛꯀꯤ ꯊꯕꯛ ꯑꯃ ꯂꯥꯛꯑꯦ ꯇꯧꯔꯨꯔꯒꯦ ꯑꯝꯇ ꯐꯖ ꯐꯖꯅ ꯂꯩꯃꯤꯅꯧ ꯏꯃꯥ ꯄꯥꯕꯨꯡꯗꯨꯣ ꯊꯝꯃꯦꯀꯣ
ꯎꯝ